ꯍꯥꯎ ꯇꯥꯕ꯭ꯔꯣ ꯀꯔꯤ ꯂꯝꯗ ꯀꯔꯤ ꯂꯝꯗꯒꯤꯔꯣ
ꯑꯦ ꯂꯝ ꯍꯥꯏꯗ‌ꯣꯛꯄ ꯌꯥꯗꯦ
ꯂꯝ ꯍꯥꯏꯗ‌ꯣꯛꯄ ꯌꯥꯗꯦ
ꯑꯥ
ꯀꯔꯤ ꯇꯧꯔꯤꯕ꯭ꯔꯣ ꯅꯪꯗꯤ
ꯑꯩꯗꯤ ꯁꯨꯝ ꯐꯝ ꯑ‌ꯦ ꯇꯨꯝꯃꯝꯕꯅꯦ
ꯎ ꯀꯩꯅꯣ ꯅꯪ ꯊꯕꯛ ꯍꯜꯂꯛ ꯄꯗ ꯆꯥꯛ ꯊꯣꯡꯗ‍꯭ꯔ‌ꯣ
ꯍꯣꯔꯦꯟ ꯄꯨꯡ ꯊꯦꯡꯅ ꯆꯥꯒꯗꯧꯕꯒꯤ ꯍꯧꯖꯤꯛ ꯆꯥꯛ ꯊꯣꯡꯗꯕꯤꯗ ꯂꯩꯕ
ꯑꯣ ꯍꯣꯏꯅꯦ ꯅꯣꯏꯗꯤ ꯑꯆꯥꯄꯣꯠ ꯀꯔꯤ ꯀꯔꯤ ꯆꯥꯔꯝꯒꯅꯦꯕ
ꯎꯝ ꯆꯥꯏꯌꯦ ꯑꯩꯗꯣ ꯐꯪꯗ‌ꯦꯗꯥ
ꯀꯣꯔꯣꯅꯪ ꯑꯥꯗ ꯅꯪ ꯊꯕꯛ ꯇꯧꯕꯗ‌ꯣ
ꯐꯪꯗꯤ ꯐꯪꯕ ꯑꯗꯣ ꯃꯥꯒꯤ ꯑꯦꯛꯖꯦꯛ ꯄ꯭ꯔꯥꯏꯁ ꯂꯩꯇꯦ ꯆꯠꯠꯇꯕ ꯅꯨꯃꯤꯠꯇ ꯐꯪꯗ꯭ꯔꯦ ꯆꯠꯄ ꯅꯨꯃꯤꯠꯇ ꯐꯪꯗ꯭ꯔꯦ
ꯑꯗꯨ ꯅꯨꯃꯤꯠ ꯅꯨꯃꯤꯠꯀꯤ ꯄꯤꯕ꯭ꯔꯥ ꯄꯨꯟꯅ ꯁꯥꯕ꯭ꯔꯥ
ꯄꯨꯟꯅ
ꯎꯝ ꯄꯨꯟꯅ ꯁꯥꯕꯅ ꯀꯥꯟꯅꯒꯅꯤꯗꯀꯣ
ꯎꯝ
ꯗꯤ ꯑꯗꯨꯝ ꯑꯩꯈꯣꯏ ꯁꯤꯖꯤꯟꯅꯐꯝ ꯈꯪꯉ‌ꯣꯏꯕ ꯑꯗꯨꯝ ꯆꯥꯗꯕ ꯌꯥꯗꯦ ꯆꯥꯒꯅꯤ ꯊꯛꯇꯕ ꯌꯥꯗ‌ꯦ ꯊꯛꯀꯅꯤ ꯕꯖꯥꯔ ꯆꯠꯄꯅꯤꯅ ꯑꯄꯥꯝꯕ ꯑꯃ ꯈꯛ ꯂꯩꯔꯝꯒꯅꯤ ꯅꯠꯍꯇ꯭ꯔꯥ
ꯄꯩꯁꯥ ꯇꯥꯟꯕꯁꯤ ꯂꯥꯏꯗ‌ꯦ
ꯅꯣꯏꯗꯤ ꯆꯥꯛ ꯆꯥꯈ꯭ꯔꯕ
ꯆꯥꯛ ꯆꯥꯕ ꯂꯣꯏꯔꯦ ꯐꯤ ꯐꯎꯔꯤꯌ‌ꯦ ꯑꯩꯗꯤ
ꯑꯁ ꯅꯪꯗꯤ ꯊꯕꯛ ꯌꯥꯝ ꯀꯜꯂꯦꯅ
ꯑꯁ ꯅꯨꯡꯊꯤꯟ ꯅꯨꯡꯊꯤꯟꯗꯅ ꯅꯨꯃꯤꯗꯥꯡꯗ ꯑ ꯈꯔ ꯀꯩꯅꯣ ꯁꯥꯕ ꯀꯟꯗ
ꯅꯨꯃꯤꯗꯥꯡꯗꯣ ꯁꯥꯗꯕ꯭ꯔꯣ
ꯁꯥꯏꯌꯦ ꯑꯩꯗꯤ ꯐꯦꯟ ꯎꯪꯉꯥ ꯇꯧꯋꯦ
ꯐꯦꯟ ꯎꯪꯂꯒ
ꯐꯦꯟ ꯎꯪꯉꯥ ꯇꯧꯔꯤꯅꯦ ꯈꯨꯠꯁꯥ ꯑꯃ ꯇꯧꯋꯦ ꯑꯩꯈꯣꯏ ꯁꯥꯔꯕ ꯅ‌ꯣꯏꯅ ꯑꯃꯨꯛ ꯍꯦꯟꯒꯅꯤꯀꯣ
ꯑꯩꯈꯣꯏꯔꯣ ꯑꯩꯈꯣꯏꯒꯤ ꯊꯕꯛ ꯑꯃꯨꯛ ꯃꯐꯝꯗ ꯐꯦꯟꯒꯨꯝꯕ ꯀꯩꯒꯨꯝꯕ ꯊꯥꯔꯒ ꯂꯩ ꯏꯃꯨꯡꯗ ꯁꯨꯕꯅꯤꯅ ꯑꯗꯨꯕꯨꯗꯤ ꯌꯥꯝ ꯀꯥ ꯍꯦꯟꯅ ꯁꯥꯕꯗꯤ ꯅꯠꯇꯦ
ꯎꯝ ꯎꯝ ꯑꯗꯨꯁꯨ ꯏꯝꯐꯥꯜꯗ ꯑꯩꯈꯣꯏ ꯁ꯭ꯋꯥꯏꯗ ꯏꯝꯐꯥꯜꯅ ꯁꯥꯕ ꯍꯦꯟꯒꯅꯦꯕ
ꯎꯝ ꯍ‌ꯦꯜꯂ‌ꯦ ꯀꯌꯥ ꯁꯥꯔꯁꯨ ꯑꯩꯗꯤ ꯍꯨꯃꯥꯡ ꯁꯨꯡꯊ‌ꯣꯛ ꯊꯣꯛꯇꯦ
ꯎꯝ ꯑꯗꯨ ꯍꯨꯃꯥꯡ ꯊꯣꯛꯇꯕꯗꯨ ꯌꯥꯝ ꯐꯠꯇꯕꯅꯤꯀꯣ
ꯍꯨꯃꯥꯡ ꯊꯣꯛꯂꯗꯤ
ꯅ‌ꯣꯏ ꯍꯧꯖꯤꯛ ꯆꯍꯤꯁꯨ ꯅꯧꯔꯤꯕ ꯑꯗꯨꯒꯤ ꯍꯛꯆꯥꯡꯁꯨ ꯅꯣꯏꯗꯕꯅꯤꯅꯀꯣ
ꯎꯝ
ꯑꯩꯈꯣꯏ ꯅꯣꯏꯕꯁꯤꯡꯁꯤꯕꯨ ꯈꯨꯃꯥꯡ ꯊꯣꯛꯇ꯭ꯔꯗꯤꯀꯣ ꯑꯁ ꯋꯥꯕꯅꯦ ꯆꯥꯛꯆꯥꯥ ꯍ ꯑꯩ ꯍꯨꯃꯥꯡꯗꯣꯏꯄꯨꯅ ꯑꯩꯉꯣꯟꯗ ꯅꯪ ꯁꯦ ꯆꯥꯛ ꯆꯥꯕ ꯀꯥꯟꯗ ꯍꯨꯃꯥꯡ ꯊꯣꯛꯣꯛꯑꯦ ꯑꯗꯨꯅꯗꯤꯅꯦ ꯑꯩꯈꯣꯏ ꯂꯥꯏꯔꯕꯗ ꯀꯥꯏꯍ ꯑꯗꯨꯅꯗꯤ ꯑꯩꯈꯣꯏ ꯂꯥꯏꯔꯕꯗꯨꯅꯦ ꯎꯝ ꯈꯨꯂꯦꯕꯗꯤ ꯂꯥꯏꯔꯕ ꯇꯕꯅꯤꯗꯔꯥ
ꯈꯣꯠ ꯊ ꯍꯥꯏꯕꯅꯤꯅꯅ ꯃꯥꯅꯤꯗꯤ ꯌꯥꯏ ꯁꯤꯟꯐꯝꯗꯣ ꯀꯔꯤ ꯀꯔꯤ ꯇꯥꯎ ꯑꯗꯨꯝ ꯉꯝꯃꯤꯗꯅ ꯍꯧꯏꯗꯤ ꯇꯧꯕ ꯃꯈꯥ ꯑꯇ ꯇꯧꯕꯅꯤ ꯍꯥꯥ
ꯀꯣꯟꯅꯕ ꯂꯩꯇꯦ ꯄꯩꯁꯥ ꯀꯌꯥ ꯇꯥꯜꯂꯁꯨ
ꯑꯗꯨꯗꯤ ꯃꯁꯥꯅꯤꯅꯍꯦ ꯅꯪꯒꯤ ꯅꯤꯡꯕ ꯊꯨꯡꯕ ꯅꯨꯃꯤꯠꯇꯨ ꯅꯪꯒꯤ ꯑꯁꯤꯕ ꯅꯨꯃꯤꯠꯇꯣ ꯑꯣꯏꯔꯅꯤ ꯅꯤꯡꯕꯗꯤ ꯊꯕꯣꯠꯇ ꯀꯔꯤ ꯊꯣꯡꯒꯦꯔ ꯑꯁ ꯑꯣꯏꯕ ꯆꯆꯥ ꯇ ꯂꯩꯍꯤꯇꯗ
ꯍꯧꯖꯤ ꯀꯥꯟꯗꯤ ꯀ꯭ ꯀꯔꯤꯟ ꯁꯥꯡ ꯆꯥꯔꯒ ꯂꯩ ꯭ꯔ
ꯑꯣ ꯑꯩꯈꯣꯏꯗꯤ ꯀꯔꯤ ꯆꯥꯒꯅꯤ ꯀꯣꯕꯤ ꯐꯪꯉꯦ ꯉꯁꯤꯗꯤ ꯀꯣꯕꯤ ꯂꯩꯗꯣ ꯑꯩ ꯅꯍꯥꯟ ꯑꯩꯈꯣꯏ ꯑꯩꯒꯤ ꯃꯤꯅꯤ ꯒꯥꯔꯗꯦꯟꯗꯣ ꯑꯗꯨꯗ ꯈꯔ ꯊꯥꯕ ꯑꯗꯨ ꯊꯣꯡꯉꯦ ꯗꯥꯜꯁꯨ ꯆꯥꯏ ꯁꯨꯝ ꯆꯥꯏ
ꯑꯩꯗꯤ ꯜꯁꯦ ꯆꯥ ꯆꯥꯅꯤꯡꯗꯦ
ꯎꯝ ꯃꯁꯥ ꯑꯌꯨꯛꯇꯤ ꯗꯥꯜ ꯆꯥꯏ ꯑꯉꯥꯡꯁꯤꯡꯁꯨ ꯌꯥꯝ ꯆꯥꯈ꯭ꯔꯦ ꯅꯆꯥꯅꯨꯄꯥ ꯑꯇꯣꯝꯕꯗꯣ
ꯎꯝ
ꯆꯥꯏ ꯂꯥꯛꯂꯕꯗꯤ ꯍꯥꯎꯕꯅꯤ ꯉꯁꯥꯏꯗꯣ ꯑꯩꯅ ꯈꯪꯕ꯭ꯔꯥ ꯆꯥꯥꯛ ꯇꯣꯃꯤ ꯑ ꯁꯦꯝꯈ꯭ꯔꯦꯕ ꯑꯩꯗꯣ ꯑꯌꯨꯛꯇꯨꯀꯣ ꯑꯗꯨꯒꯤ ꯎꯝ ꯑꯉꯥꯡꯁꯤꯡ ꯇꯨꯏꯁꯟ ꯇꯧꯐꯝꯗ ꯑꯩꯗꯤ ꯄ꯭ꯂꯦꯠꯇ ꯆꯥꯛ ꯉꯧꯔꯒ ꯄꯨꯔꯒ ꯆꯠꯈ꯭ꯔꯕ ꯌꯥꯝꯃꯦꯕ ꯆꯠꯈ꯭ꯔ ꯑꯉꯥꯡꯁꯤꯡ ꯆꯥꯈ꯭ꯔꯦ ꯌꯥꯏꯐꯕꯅꯦ ꯔꯣꯕꯤꯟꯁꯟꯅꯦ ꯑꯦꯁꯂꯤ ꯃꯣꯏꯛ ꯑꯍꯨꯝ ꯆꯥꯈ꯭ꯔꯦꯕ ꯑꯗꯨ ꯑꯗꯣ ꯅꯪꯒꯤ ꯑꯇꯣꯝꯕꯗꯣ ꯑꯗꯨꯁꯨ ꯆꯥꯕ ꯂꯥꯛꯥꯎ ꯀ ꯑꯩꯒ ꯆꯥꯃꯤꯟꯅꯕꯅꯤ ꯉꯝꯍꯥꯎꯁ ꯃꯤꯒ ꯆꯥꯃꯤꯟꯅꯕ ꯌꯥꯗꯕꯅꯦꯕ ꯈꯪꯕ꯭ꯔꯥ ꯑꯩꯅ ꯑꯩꯒꯤꯅꯥꯥꯛꯛꯇ ꯆꯪꯈ꯭ꯔꯦ ꯆꯥꯈ꯭ꯔꯦ ꯆꯥꯈ꯭ꯔ ꯂꯥꯁꯇ ꯈꯪꯕ꯭ꯔꯥ ꯑꯦ ꯂꯣꯏꯅ ꯈꯣꯝꯃꯦꯕ ꯈꯪꯕ꯭ꯔꯥ
ꯎꯝ ꯎꯝ
ꯑꯗꯣ ꯃꯔꯛ ꯃꯔꯛꯇꯤ ꯌꯥꯏꯕ ꯉꯍ ꯉꯁꯤꯕꯨꯗꯤ ꯑꯩꯈꯣꯏ ꯆꯥꯃꯤꯟꯅꯔꯗꯨ ꯀꯩꯁꯨ ꯇꯧꯗꯕꯅꯤ ꯌꯥꯏ ꯎ ꯃ
ꯈꯔ ꯈꯔ ꯄꯤꯖꯥ
ꯑꯁ ꯅ ꯆꯥꯗꯣ ꯌꯥꯗꯅꯦꯍ ꯑꯩꯈꯣꯏꯅ ꯑꯗꯨꯝ ꯈꯔ ꯈꯔ ꯂꯧꯕꯤꯒꯦ ꯌꯥꯔꯦ ꯍꯧꯖꯤꯛ ꯑꯗꯨꯝ ꯂꯩꯃꯤꯟꯅꯕꯅꯤꯅ ꯑꯩꯉꯣꯟꯗꯤ ꯈꯔ ꯈꯔꯗꯤ ꯌꯥꯈ꯭ꯔꯦ
ꯑꯗꯣ ꯔꯥꯆꯦꯜꯅꯗꯤ ꯌꯥꯝ ꯒ꯭ꯌꯥꯟ ꯇꯥꯈ꯭ꯔꯦꯌꯦ
ꯑꯣ ꯍꯥꯏꯒꯅꯨ ꯍꯥꯟꯅ ꯂꯥꯛꯄꯒꯗꯤ ꯍꯧꯖꯤꯛꯇꯤ ꯃꯥꯟꯅꯗ꯭ꯔꯦꯍꯦ ꯑꯗꯨꯗꯤ ꯌꯥꯝ ꯈꯦꯟꯅꯈ꯭ꯔꯕꯅꯦ
ꯌꯥꯝꯅ ꯍꯣꯡꯈ꯭ꯔꯦꯅꯦ
ꯑꯣ ꯃꯈꯥꯗ ꯄꯔꯤꯡ ꯂꯩꯕꯗꯣ ꯃꯅꯔꯥꯗ ꯆꯩꯌꯦꯕ ꯎꯝ ꯅꯪꯗꯣ ꯅꯪꯪ ꯑꯉꯥꯡꯗꯣ ꯂꯣꯏ ꯃꯥꯡꯍꯟꯈ꯭ꯔꯦ ꯃꯥꯡꯍꯟꯈ꯭ꯔꯅꯤ ꯁꯤꯅꯦꯗꯕ꯭ꯔꯥ ꯀꯔꯤꯂꯤꯌꯥꯔꯥ ꯐꯣꯟꯗꯝ ꯌꯦꯡ ꯑꯦ ꯏꯁ ꯅꯪ ꯈꯪꯗꯗꯣꯏꯅꯦ ꯃꯤ ꯍꯧꯖꯤꯛ ꯂꯥꯛ ꯑꯗꯨꯝ ꯌꯥꯝ ꯍꯣꯡꯈ꯭ꯔꯦ ꯍꯥꯟꯅ ꯂꯥꯛꯄꯒ ꯃꯥꯟꯅꯗꯦ ꯑꯃꯗꯨꯅ ꯃꯃꯥ ꯇꯣꯟꯉꯣꯟꯗ ꯇꯥꯏꯅꯕ ꯂꯣꯡ ꯄꯨꯁꯤ ꯂꯔꯦ ꯋꯥꯔꯜ ꯀꯞ ꯌꯦꯡꯗꯕ꯭ꯔꯣꯅꯪ
ꯋꯥꯔꯜꯗ ꯀꯞ ꯌꯦꯡꯗꯗ ꯋꯥꯔꯜ ꯀꯞꯗ
ꯉꯁꯤ ꯌꯦꯡꯒꯅꯤ ꯑꯩꯈꯣꯏ ꯅꯣꯏꯣꯏ ꯗꯅꯦ ꯅꯣꯏꯗꯤ ꯌꯦꯡꯉꯦ ꯅꯣꯏ ꯅꯣꯏ ꯅꯃꯥ ꯂꯩꯇꯕꯤꯒꯤ ꯋꯥ ꯀꯞ ꯌꯦꯡꯉꯥꯏꯁꯨ ꯕꯤꯠ ꯂꯩꯇꯦ
ꯑꯁ ꯏꯃꯥꯗꯤ ꯋꯥꯔꯜ ꯀꯞ ꯌꯥꯝ ꯄꯥꯝꯕꯅꯦꯍ
ꯄꯥꯝꯃꯦ ꯃꯥꯗꯤ ꯑꯁ ꯑꯗꯨ ꯍꯥꯏꯒꯅꯣ ꯑꯩꯅ ꯑꯩꯗꯤ ꯇꯨꯝꯅ ꯁꯨꯝ ꯕꯤꯠ ꯑꯃ ꯌꯦꯡꯕꯅꯦꯕ ꯃꯥꯗꯤ ꯀꯔꯤ ꯍꯥꯏꯕ꯭ꯔꯥ ꯄꯦꯅꯥꯜꯇꯤ ꯇꯥꯕꯒꯨꯝꯕ ꯑꯣꯞꯆꯥꯥꯔꯖ ꯣꯡꯖꯥ ꯂꯣꯏꯅ ꯈꯪꯉꯦꯕ ꯅꯪꯅ ꯒꯣꯜ ꯑꯃ ꯆꯪꯍꯜꯂꯒ ꯃꯣꯏꯗꯣ ꯀꯝꯄ꯭ꯂꯦꯟ ꯇꯧꯔꯒ ꯑꯣꯞꯆꯥꯥꯔꯖ ꯇꯥꯏ ꯍꯥꯏꯕ ꯑꯩꯅ ꯈꯔꯤ ꯑꯥꯔꯊꯥꯔꯛꯣ ꯈꯔꯤ ꯑꯔꯊꯥꯔꯛꯣ ꯃꯥꯅ ꯗꯨ ꯃꯥꯏꯗꯕꯁꯨꯃꯥꯏꯗꯕ ꯃꯥꯂꯅꯦ ꯈꯪꯉ ꯗꯣ ꯐꯖꯤ ꯐꯗ ꯍ ꯕꯣꯜꯒꯤꯃꯤ
ꯍꯣꯏ ꯃꯥꯅꯦ
ꯅꯣꯏ ꯂꯩꯐꯝꯗꯣ ꯑꯜꯐꯤꯅꯥ ꯈꯣꯏ ꯅꯛꯅꯕ꯭ꯔꯥ
ꯑꯦ ꯃꯥ ꯂꯥꯛꯑꯌꯦꯅꯦ ꯑꯗꯨꯝ
ꯑꯣ ꯅꯪꯗꯣ ꯅꯣꯏ ꯊꯦꯡꯅꯩ ꯍꯥꯏꯕꯅꯦꯕ
ꯅꯦ ꯃꯥꯗ
ꯎꯝ
ꯃꯥꯗꯤ ꯊꯕꯛ ꯇꯧꯗꯦ ꯑꯗꯨꯝ ꯂꯩꯌꯦ ꯌꯨꯝꯗ
ꯃꯤꯗꯤ ꯑꯣ ꯃꯤꯗꯤ ꯌꯣꯟ ꯄꯜꯂꯁꯨ ꯁꯤꯡꯉꯦꯗꯅ
ꯅꯕꯥꯅꯤ ꯇꯤꯟꯅꯔꯝꯒꯅꯤꯅꯦ ꯁꯥꯔꯤ ꯑꯅꯤꯅꯤꯅꯀꯣ
ꯇꯅꯌꯦ ꯃꯥꯏ ꯅꯨꯄꯥꯁꯨ ꯃꯕꯨꯛ ꯐꯕꯅꯦꯍꯦ ꯃꯥꯏ ꯅꯨꯄꯥꯗꯣ ꯃꯣꯏꯁꯨ ꯍꯧꯖꯤꯛꯇꯣ ꯌꯥꯝ ꯌꯥꯝ ꯅꯨꯡꯉꯥꯏꯕꯗꯤ ꯑꯣꯏꯗ꯭ꯔꯤꯕꯅꯦꯕ ꯃꯥꯏꯒꯤ ꯅꯨꯄꯥꯗꯣ ꯊꯕꯛ ꯐꯔꯗꯤ ꯅꯨꯡꯉꯥꯏꯔꯅꯤ
ꯃꯣꯏꯁꯤꯗ ꯌꯨꯝ ꯃꯣꯏꯒꯤ ꯌꯨꯝ ꯃꯁꯥꯒꯤ ꯌꯨꯝꯅꯤꯅꯦ ꯃꯣꯏ ꯂꯩꯕꯗꯤ
ꯌꯦꯝꯩ ꯏꯃꯨꯡꯗꯣ ꯈꯔ ꯂꯤꯡꯉꯦꯕ ꯃꯣꯏꯒꯤ ꯕꯦꯛꯒ꯭ꯔꯥꯎꯟꯗꯣ
ꯑ
ꯗ ꯑꯗꯨ ꯃꯩꯒꯤ ꯃ ꯋꯥꯗꯣꯂꯞ ꯆꯥꯅꯉꯥꯏ ꯑꯣꯗꯔꯗꯤ ꯊꯣꯛꯈ꯭ꯔꯦꯕ ꯈꯪꯕ꯭ꯔꯥ ꯀꯔꯤ ꯀꯔꯤꯅꯣ ꯊꯣꯛꯔꯒ ꯖꯣꯏꯟ ꯇꯧꯗ꯭ꯔꯤꯕ ꯑꯗꯨ ꯀꯔꯤ ꯀꯟꯐꯥꯔꯝ ꯐꯖꯅ ꯇꯥꯗ꯭ꯔꯤꯕ
ꯎꯝ
ꯑꯗꯨ ꯇꯥꯔꯗꯤ ꯃꯣꯏꯁꯨ ꯅꯨꯡꯉꯥꯏꯔꯅꯤ ꯃꯥꯅ ꯌꯥꯝ ꯅꯣꯏꯈ꯭ꯔꯦꯅꯦ
ꯏꯁ ꯅꯣꯏꯈ꯭ꯔꯦ
ꯅꯣꯡ ꯁꯤ ꯌꯥꯗꯅꯦꯍꯦ ꯐꯤꯒꯨꯝꯕ ꯁꯥꯟꯅꯉꯥꯏ ꯁ ꯃ ꯋꯥꯅ ꯁꯥꯍꯟꯗꯦ ꯍꯥꯏꯕꯅꯦꯕ
ꯎꯝ
ꯂꯥꯏꯌꯦꯡꯉꯤꯕ ꯃꯥꯜꯂꯦ
ꯑꯗꯨꯒꯤ ꯑꯣꯏꯔꯝꯒꯅꯤ ꯏꯝꯐꯥꯜꯗ ꯂꯩꯕꯗꯣ
ꯂꯥꯏꯌꯦꯡꯉꯦ ꯍꯥꯏꯕꯅꯦꯕ ꯑꯁ ꯃꯣꯏꯅ ꯌꯥꯗꯕꯒꯤ ꯌꯦꯡꯍꯜꯂꯦ ꯑꯩ ꯏꯀꯥꯏꯁꯨ ꯏꯀꯥꯏꯌꯦ ꯑꯩꯅ ꯀꯔꯤꯁꯨ ꯏꯀꯥꯏꯒꯅꯨ ꯌꯦꯡꯁꯅꯨ ꯐꯅꯉꯥꯏ ꯍꯥꯏꯕꯗꯤ ꯃꯣꯏꯁꯨ ꯃꯣꯏꯒꯤ ꯃꯤꯅꯦ ꯍꯦꯟꯅ ꯇꯧ꯭ꯔꯔꯕꯅꯤꯅꯀꯣ ꯑꯗꯨꯝ ꯐꯍꯟꯅꯤꯡꯕꯒꯤ ꯑꯗꯨꯝ ꯇꯧꯕꯅꯦꯕ ꯃꯣꯏꯗ ꯅꯨꯄꯥ ꯌꯥꯎꯗꯦꯕ ꯃꯥꯅ ꯂꯩꯕꯗꯣ ꯃꯃꯥꯇꯦ ꯃꯇꯦꯅꯨ ꯍꯥꯏꯒꯦꯔꯥ ꯃꯇꯦꯅꯨ ꯈꯣꯏꯗꯅꯦꯕ ꯃꯥꯅ ꯂꯩꯕꯗꯣ ꯅꯨꯄꯥꯗꯣ ꯃꯇꯦꯅꯨꯈꯣꯏꯗ ꯂꯩꯕꯅꯦꯕ ꯑꯗꯨꯗꯣ ꯃꯦꯅꯨꯈꯣꯏꯗꯣ ꯅꯨꯄꯥ ꯌꯥꯎꯗꯕ ꯅꯨꯄꯤ ꯉꯥꯛꯇ ꯄꯣꯛꯄꯅꯦꯕ ꯑꯗꯨꯒꯤ ꯃꯣꯏꯅ ꯌꯣꯛꯄꯅꯦꯕ ꯑꯗꯨꯒꯤ ꯃꯈꯣꯏꯗꯣ ꯃꯈꯣꯏ ꯏꯃꯨꯡꯗꯤ ꯂꯨꯄꯥ ꯑꯅꯤ ꯄꯣꯛꯄꯅꯦꯕ ꯑꯗꯨꯒꯤ ꯃꯉꯣꯟꯗ ꯑꯗꯨꯝ ꯂꯩꯍꯟꯈ꯭ꯔꯕꯅꯦꯕ ꯃꯣꯏꯅ ꯌꯣꯛꯈ꯭ꯔꯕ ꯃꯤ ꯑꯇꯣꯞꯄꯁꯨ ꯅꯠꯇꯕꯅꯤꯅ ꯀꯥꯏꯗꯦꯕ ꯑꯗꯨꯝ ꯂꯩꯍꯜꯂꯕꯅꯤ ꯃꯣꯏ ꯏꯃꯨꯡꯈꯣꯏꯗꯤ ꯈꯔ ꯋꯥꯕꯅꯦꯕ ꯑꯗꯨꯕꯨ ꯍꯧꯖꯤꯛ ꯃꯥꯒꯤ ꯌꯣꯛꯄꯗꯣ ꯈꯔ ꯃꯣꯏꯗꯣ ꯈꯔ ꯂꯤꯡꯉꯦꯕ ꯍꯥꯏꯕꯗꯤ ꯃꯣꯏꯗꯤ ꯂꯥꯏꯔꯤꯛꯁꯨ ꯍꯩꯕꯅꯤꯅꯀꯣ ꯂꯥꯏꯔꯤꯛꯁꯨ ꯍꯩꯕꯅꯤꯅꯤ ꯇꯤꯛ ꯇꯥꯛ ꯇꯛ ꯇꯥꯛꯂꯛꯑꯃꯁꯨ ꯅꯨꯄꯥ ꯁꯥꯕꯤꯗꯣ ꯑꯗꯨꯁꯨ ꯄꯩꯁꯥ ꯇꯣꯂꯞ ꯆꯥꯏꯗꯅ ꯃꯥꯗꯣ
ꯃꯥ ꯑꯗꯨꯝ ꯋꯥꯋꯥꯛꯀꯤꯡ ꯆꯠꯃꯤꯟꯅꯩ ꯃꯥꯒ
ꯑꯣ ꯍ ꯍ ꯑ
ꯑꯁ ꯌꯥꯝ ꯅꯣꯡꯅꯤꯡ ꯅꯣꯡꯅꯤꯡꯕ ꯂꯩꯕꯅꯤꯍꯦ ꯁꯤꯕꯅꯤꯁ ꯅꯝ ꯀꯁꯦ
ꯑꯩꯗꯤꯀꯣ ꯉꯁꯤ ꯉꯥꯛꯀ ꯇꯧꯔꯕꯅꯤꯅ ꯋꯥꯔꯤ ꯁꯥꯅꯅꯉꯥꯏ ꯃꯤ ꯂꯩꯇ꯭ꯔꯦꯕ ꯈꯪꯕ꯭ꯔꯥ ꯁꯨꯁꯥꯟꯪ ꯇꯋꯦꯁꯥꯟꯅ ꯈꯨꯨꯝꯗ꯭ꯔꯦ ꯃꯥꯒꯤ ꯐꯣꯟ ꯅꯝꯕꯔ ꯇꯧꯔꯒ ꯀꯔꯤ ꯅꯣ ꯣ ꯂꯥꯟꯕꯤꯒꯦꯔꯥ ꯃꯤ ꯑꯃꯅ ꯄꯥꯏꯔꯛꯑꯦ ꯑꯗꯨꯒꯤ ꯑꯁ ꯔꯆꯒꯣꯂ ꯅꯍꯥꯟ ꯅꯪꯒꯤ ꯅꯝꯕꯔ ꯂꯩꯌꯦꯕ ꯑꯩ ꯁꯤꯗ ꯑꯩꯗꯨ ꯀꯥꯎꯕ ꯑꯗꯨꯒꯤ ꯅꯪꯒꯤ ꯅꯝꯕꯔ ꯑꯗꯨ ꯂꯧꯑꯣꯔꯒ ꯏꯤꯡꯗꯝ ꯑꯣꯏꯅ ꯇꯧꯒꯦꯗ ꯍꯥꯏꯅ
ꯍꯣꯏ ꯑꯗꯨꯝ ꯇꯧꯔꯣ ꯑꯗꯨ ꯐ‌ꯣꯏꯔꯁ ꯄꯥꯎ ꯍꯥꯏꯔꯛꯇ꯭ꯔꯗꯤ
ꯍꯣꯏꯅꯦ ꯅꯪꯁꯨ ꯑꯣꯟꯅ ꯂꯩ ꯂꯩꯇꯦ ꯑꯩꯈꯣꯏꯅ ꯈꯪꯗꯕ ꯅꯠꯇ꯭ꯔꯥ
ꯎꯝ
ꯍꯨꯝ
ꯑꯁ ꯈꯨꯟꯗ ꯂꯥꯛꯅꯉꯥꯏꯁꯨ ꯇꯟꯒ꯭ꯔ‌ꯦꯅꯦ
ꯀꯔꯤ ꯇꯧꯔꯦ
ꯂꯥꯛꯅꯤꯡꯗ꯭ꯔ‌ꯦꯅꯦ
ꯔꯆꯦꯜꯗꯤ ꯀꯔꯤ ꯀꯔꯤ ꯇꯧꯔꯥ ꯂꯩꯌꯦ ꯇꯨꯏꯁꯟ